ꯍꯜꯂꯣ
ꯍꯗꯔꯃꯤ ꯂ ꯆꯠꯂꯕꯤ
ꯐꯤꯂ ꯌꯥꯃꯤꯅ
ꯑꯦꯚꯂꯂꯝ
ꯀ ꯆ ꯀꯩ
ꯇꯃꯩꯁꯦ ꯌꯦꯡꯉ ꯌꯥ ꯑꯗꯨꯏꯅꯦ ꯑꯩ ꯅꯣꯏꯁꯦ
ꯁ ꯀꯥꯗ
ꯗ ꯃꯅꯦ ꯃ ꯊꯧꯃꯦ ꯆꯔꯤ
ꯎ ꯍꯥꯥ
ꯂꯤꯔꯕꯔꯕꯅꯤꯅ ꯇꯨꯁꯤꯟꯖꯔꯤꯌꯦ ꯑꯃꯨꯛ ꯌꯦꯡꯉꯤꯕ
ꯂꯁꯨ ꯇꯣ ꯃꯖꯔꯤ ꯌꯥ ꯀ ꯅꯅꯥꯎꯔꯤ ꯍꯥꯏ
ꯑ ꯀꯩꯅꯣ ꯍꯟꯗꯛ ꯉꯁꯤ ꯉꯁꯤ ꯐ꯭ꯔꯥꯏꯗꯦ ꯑꯗꯨꯗꯤ ꯍꯌꯦꯡ ꯁꯦꯇꯔꯗꯦꯀꯣ ꯁꯦꯇꯔꯗꯦꯗ ꯀꯩꯅꯣꯝ ꯆꯥꯗ꯭ꯒꯅꯤ
ꯇꯖ
ꯆꯥꯖꯗꯤ ꯍꯥꯏ ꯄꯩꯁꯥꯗ ꯄꯩꯁꯥ ꯀꯦ
ꯄꯁꯥ ꯂꯩꯇ ꯇꯏꯅꯤ
ꯀ ꯂꯩ ꯆꯥꯁꯤꯥꯏ ꯄꯩ ꯆꯥ ꯊ
ꯆꯥꯗꯕꯤ ꯀꯩꯅꯣ
ꯥ ꯑꯗꯨ ꯈꯖꯤꯛꯇꯪꯐꯥꯎꯗꯤ ꯂꯩꯅꯤ ꯃꯌꯥꯝ ꯀ ꯑꯗꯨꯝ ꯆꯠꯁ꯭ꯔꯦ ꯍꯥꯏꯔꯗꯤ
ꯍꯣꯏ ꯍꯣꯏ ꯂꯩꯅꯤ ꯂꯩꯅꯤ ꯆꯥꯗ꯭ꯔꯦ
ꯗꯨꯄꯤ ꯆꯥ ꯍꯥꯏ ꯅ
ꯀꯩꯅꯣ ꯁꯤꯡꯖꯨ ꯑꯣꯏꯅꯟꯖꯥ ꯍꯥꯏꯔꯁꯦ
ꯂꯣꯏꯔꯦ ꯑꯔꯣꯏꯕꯥ ꯀ ꯀꯣꯛꯀꯨꯝꯕ ꯁꯟꯒꯨꯝꯕ
ꯑꯣ ꯑꯣꯀꯨꯃ ꯁ ꯨꯝꯕꯗꯨꯗꯤ ꯀꯩꯅꯣ ꯄꯩꯁꯥ ꯈꯔ ꯌꯥꯝ ꯂꯩꯔꯀꯥꯟꯗ ꯆꯥꯗꯕ ꯍꯧꯖꯤꯛꯇꯤ ꯄꯩꯁꯥ ꯂꯩꯇ ꯇꯤ ꯌꯥꯝꯅ
ꯪ ꯑꯗꯨꯗꯤ ꯌꯥꯝ ꯍꯧ ꯇꯨ ꯄꯗ ꯀꯔꯤꯕꯥ
ꯑ ꯇꯤꯗꯁꯨ ꯄꯩꯁꯥ ꯊꯣꯛꯇ꯭ꯔꯦ
ꯑꯩꯒꯤ ꯑꯣꯏꯗꯤ ꯑꯗꯨꯏ ꯆꯍꯤꯗꯨꯗ ꯄꯩꯁꯥ ꯊꯣꯛꯇꯗꯤ ꯁꯤꯈꯣꯏꯅꯤ
ꯎꯝ
ꯆꯥꯛ ꯆꯥꯔꯕꯣ
ꯆ ꯇꯔꯤ ꯌꯦ ꯐꯪ ꯇꯥ ꯆꯂꯕꯁ
ꯄꯨꯡ ꯇꯔꯦꯠ ꯊꯥꯗ ꯆꯥꯛ ꯆꯥ ꯀꯪꯒꯜ ꯆꯥꯕ ꯌꯥꯏ
ꯎꯝ ꯎ ꯑꯗꯣ ꯎꯝ ꯀꯩ ꯍꯌꯦꯡ ꯆꯥꯗꯦ ꯍꯥꯏꯕ ꯅꯠꯇ ꯆꯗꯔ
ꯍꯪꯆꯤꯠ ꯆꯥꯥꯁꯦ ꯑꯗꯨꯒ ꯈꯦꯁ꯭ꯔꯤꯁꯨ ꯑꯃꯨꯛ ꯆꯥꯔꯁꯦ
ꯎꯝ ꯌꯇꯤꯒꯦꯀꯣ ꯑꯗꯨꯗꯤ ꯑꯗꯨꯝ ꯌꯥꯕꯁꯨ ꯌꯥꯏꯗ꯭ꯔꯦ ꯕꯖꯦꯠ ꯐ꯭ꯔꯦꯟꯗꯤ ꯑꯣꯏꯅꯤ
ꯌꯥꯅꯤ ꯌꯥꯔ
ꯀ ꯔꯨꯄꯥ ꯀꯌꯥ ꯂꯩꯒꯦꯣ ꯄꯨꯈꯥꯔ ꯆꯥꯁꯤꯒꯦ
ꯎꯝ ꯌꯥꯏ ꯁꯥꯖ ꯆꯤꯛꯀꯟ ꯕꯤꯔꯌꯥꯅꯤ ꯆꯔ
ꯏ ꯀ ꯌꯥꯔꯦ ꯍꯣꯏ ꯅꯪ ꯀꯩꯅꯣ ꯇꯧꯔꯣ ꯑꯗꯨꯗꯤ ꯗꯤ ꯆꯤꯛꯀꯟꯅ ꯅꯪ ꯄꯨꯊꯣꯛꯑꯣ ꯆꯦꯡ ꯀꯩꯀꯥꯗꯨ ꯑꯩ ꯄꯨꯊꯣꯛꯒꯦ
ꯆꯂꯍꯩ ꯆꯦꯡꯗꯩ ꯑꯩ ꯄꯨꯊꯣꯔꯛꯀꯦ ꯅꯪ ꯆꯤꯛꯀꯟꯗꯣ ꯄꯨꯊꯣꯛꯎ ꯆꯦꯡꯗꯤ ꯑꯩꯈꯣꯏ ꯂꯩꯔꯦ ꯑꯗꯨꯅ ꯅꯪꯅ ꯆꯤꯀꯟꯗꯨ ꯄꯨꯊꯣꯛꯑꯣ
ꯎꯝ ꯆꯤꯛꯀꯟꯗꯣ ꯑꯩ ꯄꯨꯊꯣꯛꯑꯒꯦꯅꯦ ꯄꯩꯁꯥꯗꯨ ꯅꯪ ꯀꯥꯞꯁꯤꯜꯂꯛꯑꯣ ꯑꯗꯨꯗꯤ ꯌꯥꯔꯦꯅ
ꯖꯗꯦ
ꯑꯥ ꯑꯩꯟ ꯈꯜꯂꯤꯁꯦ ꯍꯟꯗꯛ ꯑ ꯀꯩꯅꯣꯒꯤ ꯃꯦꯃꯒꯤ ꯑꯦꯛꯖꯥꯝ ꯗꯦꯠ ꯇ꯭ꯋꯦꯟꯇꯤ ꯋꯥꯟꯗ ꯂꯣꯏꯅꯤꯅ
ꯎꯝ
ꯅꯩꯒꯥꯏꯔꯣꯏ ꯁꯤꯅꯤ ꯌꯨꯝꯗꯤ
ꯅꯩꯈꯥꯏꯔ ꯍꯧꯖꯤꯛ ꯍꯦꯛꯇ ꯆꯥꯊꯔꯁꯤ ꯏꯅꯤ ꯆꯥꯕꯤ ꯊꯛꯄꯤ ꯀꯣꯏꯕꯤ
ꯊꯛꯄꯤ ꯀꯣꯏꯕꯤ ꯂꯥꯡꯕꯤ ꯁꯪ ꯁꯪꯗꯒ ꯍꯦꯛꯇ ꯆꯥꯁꯟꯕꯤ ꯑꯗꯣ ꯅꯪ ꯅꯪ ꯌꯥꯎ ꯌꯥꯔꯣꯏ
ꯎꯝ ꯑ ꯅꯪ ꯑꯩ ꯌꯥꯎꯗꯣꯏ ꯀꯩꯅꯪ
ꯁꯧ ꯁꯧ ꯆꯃꯨ ꯆꯃꯨ ꯌꯥꯎꯍꯟꯕ ꯌꯥꯗꯦ
ꯆꯥꯏ ꯁꯥꯛꯇꯥꯗ ꯅꯪꯅ
ꯍꯥ
ꯆꯨꯝꯗꯤ ꯆꯥꯕ ꯌꯥꯗꯦ ꯁꯥꯃꯨꯅ ꯆꯥꯏ
ꯌꯥ ꯑꯣꯈꯣꯏꯅ ꯈꯟꯅꯕ ꯆꯥꯗꯣꯏ ꯀꯩꯅꯣ
ꯇꯨ ꯇꯨ ꯇꯨꯇꯨ
ꯅꯣꯏꯗꯤ ꯃꯩꯒ ꯂꯥꯛ ꯆꯗ꯭ꯔꯣ
ꯃꯩꯅꯤ ꯆꯔꯍꯩ ꯏꯝꯐꯥꯜꯅꯦ ꯂꯩꯔꯤꯁꯦ
ꯎ ꯏꯝꯐꯥꯜ ꯏꯝꯐꯥꯜ ꯂꯋꯥꯏꯗ
ꯍꯣꯏ ꯍꯣꯏ ꯍꯣꯏ ꯍꯣꯏ ꯍꯣꯏ ꯃꯩ ꯃꯩꯒꯗꯤ ꯇ꯭ꯋꯦꯟꯇꯤ ꯐꯣꯔ ꯕꯥꯏ ꯁꯚꯦꯟꯅꯤ ꯁꯨꯡ ꯃꯨꯠ ꯃꯨꯠꯇꯦ
ꯎꯝ ꯃꯥꯟꯅ‌‌ꯦ ꯃꯥꯟꯅ‌ꯦ ꯆꯨꯝꯃꯦ ꯎꯝ ꯃꯩꯁꯤ ꯁꯨꯃꯨꯠ ꯃꯨꯠꯇꯦꯕ
ꯃꯨꯠ
ꯑꯩꯅ ꯂꯥꯛꯄꯗꯗꯤ ꯃꯩ ꯍꯦꯛ ꯃꯨꯠꯂꯝꯃꯤꯗ ꯅꯣꯏꯗꯣ
ꯑꯗꯨꯗꯤ ꯃꯩ ꯃꯨꯠꯄꯩ ꯅꯠꯇꯦ ꯃꯩ ꯂꯥꯛ
ꯑꯥ ꯏꯁ ꯀꯩ ꯇꯧꯗꯣꯏꯅꯣ ꯈꯪꯗ꯭ꯔꯦꯗ
ꯋꯥ ꯋꯥꯀꯤꯡ ꯆꯠꯇ꯭ꯔꯕꯧ
ꯋꯥꯛꯀꯤꯡ ꯑꯁꯤ ꯇꯜꯂ ꯆꯠꯅꯤꯡꯗꯦ ꯆꯠꯄꯕꯨꯗꯤ ꯅꯨꯡꯉꯥꯏꯗꯣꯏ ꯋꯦꯗꯔꯅꯦꯕ ꯌꯦꯡꯎ ꯉꯁꯤꯁꯦ ꯌꯦꯡꯎ
ꯗꯨ ꯆꯠꯂꯨ ꯌꯥꯗ꯭ꯔ ꯑꯗꯩꯗ
ꯏꯇꯣꯝ ꯆꯠꯄꯅꯤꯅ ꯕꯤꯠ ꯂꯩꯇꯦꯅꯦ
ꯑꯣ
ꯑꯁꯉ ꯆꯥꯛ ꯁꯤ ꯂꯥꯝꯃꯤ ꯀꯩꯅꯣꯝ ꯆꯁꯤꯜꯂꯗꯤ ꯐꯗꯧꯅꯤ ꯀꯦ ꯆꯅꯕ ꯄꯩꯁꯥꯁꯨ ꯀꯦꯝ ꯂꯩꯇꯦ ꯇꯧꯔꯤꯁꯤ ꯌꯥꯗꯔꯦꯗ ꯇꯠꯂꯦ
ꯗꯦ ꯂꯥꯏꯞꯁꯦ
ꯎꯝ ꯅꯣꯏꯅ ꯄꯩꯁꯥ ꯅꯨꯡꯁꯥ ꯈ ꯊꯣꯛꯑꯒ ꯈꯥ ꯀꯥꯞꯁꯤꯜꯂ ꯈꯣꯠꯤꯜꯂꯛꯇꯅ ꯇꯧꯔꯛꯄ
ꯑꯩꯈꯣꯏ ꯄꯩꯁꯥ ꯊꯣꯛꯅꯕ ꯂꯝꯕꯤꯁꯤ ꯂꯩꯇ꯭ꯔꯦꯅꯦ
ꯂꯝꯕꯤꯗꯨ ꯊꯤꯒꯗꯕꯅꯤ
ꯊꯤꯕꯗꯣ ꯍꯩꯇ꯭ꯔꯦ
ꯄꯩꯁꯥ ꯊꯣꯛꯑꯗꯤ ꯆꯥꯕꯤ ꯊꯛꯄꯤ ꯈꯔ ꯇꯧꯒꯗꯕꯅꯦꯕ
ꯍꯥ
ꯄꯩꯁꯥꯗꯨ ꯊꯣꯛꯑꯗꯤ ꯆꯥꯕꯤ ꯊꯛꯄꯤꯁꯦ ꯇꯣꯏꯅ ꯇꯧꯒꯗꯕꯅꯦꯕ
ꯅꯪꯗꯤ ꯄꯩꯁꯥ ꯊꯣꯛꯑꯁꯨ ꯆꯥꯕ ꯊꯛꯄ ꯌꯥꯝ ꯇꯧꯕ ꯌꯥꯔꯣꯏꯍꯦ
ꯐꯖꯗꯦ
ꯎ ꯂꯣꯟꯁꯤꯟꯒꯦꯕ ꯑꯁ ꯇꯥꯅꯤꯒ ꯃꯅꯝ ꯂꯣꯏ ꯅꯝꯊꯤ ꯉꯥꯔꯤ ꯊꯝꯖꯟꯕꯩ ꯑꯦ ꯀꯩꯅꯣ
ꯍꯥꯏꯕꯅꯦ ꯑꯦꯛꯁꯄꯥꯔꯠꯅꯤ ꯀꯩꯅꯣ ꯃꯦꯝ ꯃꯦꯝ ꯑꯃꯁꯨ ꯑꯦꯛꯁꯄꯥꯔꯠꯅꯦ
ꯎꯝ ꯌꯥꯔꯦ ꯍꯟꯖꯟꯒꯔꯁꯦ ꯃꯥꯏꯗꯨ ꯀꯣꯟꯅ
ꯍꯝ
ꯃꯌꯨꯝꯒ ꯄꯥꯜꯂꯀꯥꯟꯗ ꯇꯧꯖꯔꯨꯨꯔꯅꯤ
ꯑꯁ ꯐꯖꯗꯦ
ꯑꯗꯣ ꯑꯩꯅ ꯍꯥꯏꯁꯦ ꯑꯗꯨꯗꯣ ꯇꯧꯍꯜꯂꯣꯕꯀꯣ ꯑꯗꯨꯏꯗꯤ ꯈꯦꯔ ꯑꯉꯧꯕꯤꯗꯨ ꯅꯞ ꯅꯞ ꯂꯥꯎ ꯇꯧꯍꯜꯂꯣꯕ
ꯑꯗꯨ ꯍꯥꯎꯅ ꯆꯠꯊꯔꯕ ꯇꯊꯔꯣ
ꯍꯦꯛ ꯀꯨꯝꯈꯤꯕꯒ ꯑꯣ ꯀꯦꯖꯤ ꯑꯃ ꯂꯩꯈ꯭ꯔꯕ ꯎ ꯋꯥꯔꯤꯗꯦ
ꯎꯝ
ꯀꯨꯝꯗꯧꯗꯔꯤ ꯏꯁꯇꯥꯔꯠ ꯍꯧ ꯌꯥꯗ꯭ꯔꯕ ꯀꯩꯝ ꯇꯧꯔꯦꯍꯦ
ꯑꯗꯨ ꯁꯦꯝꯃꯣ ꯀꯩꯅꯣ
ꯐꯦ ꯃꯤ
ꯇꯨꯁꯦꯃꯣ ꯃꯗꯨꯒꯔ ꯆꯥꯔꯣ ꯊꯛꯑꯣ ꯗꯗꯤ ꯂꯥꯏꯔꯥꯎꯕꯒꯗꯣ ꯌꯥꯎ
ꯎꯝ ꯂꯥꯏꯍꯔꯥꯎ ꯗꯦꯠ ꯀꯌꯥꯅꯣ
ꯗꯦꯠ ꯇ꯭ꯋꯦꯟꯇꯤ ꯋꯥꯟ ꯗꯩ
ꯇ꯭ꯋꯦꯟꯇꯤ ꯋꯥꯟꯗꯨꯗ ꯑꯗ ꯂꯥꯏ ꯍꯔꯥꯎꯕ ꯀꯔꯥꯡꯒꯤ ꯀꯩꯀꯩ ꯇꯧꯒꯦ ꯑꯗꯨꯝ ꯍꯥꯏꯗꯤ ꯁ꯭ꯋꯥꯏꯗ ꯇꯧꯅꯔꯗꯤ ꯑꯗꯨꯃꯥꯏ ꯇꯧꯕ꯭ꯔꯣ
ꯇꯧꯗꯣꯏꯅꯦ ꯀꯩꯅꯣ
ꯑꯩꯍꯥꯏꯗꯤ ꯂꯩꯗꯅ ꯖꯒꯣꯏ ꯅꯨꯡꯒꯣꯏ ꯑꯗꯨꯗꯩꯗꯤ
ꯑꯗꯨ ꯍꯥꯎꯖꯒꯣꯢ ꯀꯩꯀ ꯁꯥꯕꯗꯨꯗꯤ ꯁꯥꯔꯣꯏ
ꯑꯦ ꯑꯗꯨꯗꯤ ꯀꯔꯥꯡꯒꯤ ꯂꯩꯁꯥꯕꯤ ꯃꯌꯥꯝ ꯊꯣꯛꯂꯛꯑꯅꯤꯅꯦ
ꯊꯔꯛꯑꯅꯤ ꯌꯦꯡꯉꯣ ꯂꯥꯢꯕꯛ ꯁꯤꯠꯇꯕꯤ ꯈꯔ ꯊꯣꯔꯛꯑ ꯁꯤꯠꯇꯕꯤ ꯈꯔꯒ ꯄꯣꯛꯄꯇ ꯉꯥꯏꯕ ꯈꯔ ꯊꯣꯛꯂꯛꯑꯅꯤ
ꯑꯣ ꯆꯥꯎ ꯉꯥꯛꯇ ꯊꯣꯔꯛꯑꯅꯤ
ꯎ ꯅꯣꯢꯅ ꯍꯦꯛ ꯄꯥꯝꯖꯕꯗꯣ ꯑꯔꯤꯕꯗꯗꯤ ꯐꯪꯕ ꯌꯥꯏ
ꯎ
ꯑꯗꯨ ꯗꯦꯠ ꯇ꯭ꯋꯦꯟꯇꯤ ꯇꯨꯗ ꯀꯨꯝꯃꯕ ꯑꯗꯨꯒ ꯗꯦꯠ ꯊꯥꯔꯇꯤ ꯑꯗꯋꯥꯢ ꯍꯥꯏꯒꯠꯂꯛꯑꯕ
ꯎꯝ ꯁꯥꯡꯗ ꯏꯔꯣꯏꯕ ꯈꯣꯠꯄ ꯇꯧꯔꯕ
ꯏꯔꯣꯏꯕꯩꯗꯤ ꯀꯩꯁꯨ ꯈꯟꯗꯦ ꯏꯔꯣꯏꯕꯩꯗꯤ ꯍꯩꯖꯝꯅꯤꯅ
ꯑꯥ ꯀꯩꯅꯣ ꯅꯦꯠ ꯃꯨꯠꯈꯔꯦ ꯍꯜꯂꯣ ꯇꯥꯅꯒꯤꯗ꯭ꯔꯦ ꯍꯥꯎ ꯈꯣꯏꯒꯤ ꯃꯩ ꯃꯨꯠꯈꯤꯕ ꯑꯗꯨꯏꯅꯦ ꯍꯣꯏ ꯃꯩ ꯃꯨꯠꯈꯤꯕ ꯌꯥꯗ꯭ꯔꯦ ꯃꯩꯁꯦ ꯂꯋꯥꯏ ꯇꯥꯢ
ꯐꯥꯏꯕꯔ ꯁꯦꯝꯕꯔ ꯑꯣꯢꯔꯝꯒꯅꯤ ꯑꯗꯨꯗꯤ ꯑꯩ ꯍꯥꯏꯗ꯭ꯔꯥ ꯑꯩꯈꯣꯏ ꯑꯩꯈꯣꯏ ꯑꯩꯈꯣꯏꯗꯤ
ꯎꯝ ꯍꯥꯟ ꯅꯣꯏꯒ ꯑꯥꯈꯣꯏꯒ ꯎꯝ ꯈꯪꯉꯦ ꯌꯥ
ꯑꯦ ꯂꯛꯑꯦ ꯐꯒꯤ ꯅꯠꯇꯤꯑꯦ
ꯎꯝ ꯂꯝ ꯂꯝ ꯈꯣꯏ ꯂꯥꯛꯇ꯭ꯔꯤ ꯈꯣꯏ ꯀꯩꯗꯧꯕꯅꯣ ꯈꯪꯗꯦ ꯊꯥ ꯃꯨꯠꯂꯦ
ꯀꯩ ꯀꯩ ꯍꯦꯟꯖꯡ ꯊꯣꯡꯒꯦ ꯍꯥꯎꯕꯥ ꯊꯣꯡꯑꯗꯤ ꯂꯛꯀꯦ
ꯈꯣꯏꯒꯤꯖꯦ ꯍꯋꯥꯏ ꯊꯣꯡꯖꯤꯜꯂꯦ
ꯎꯁ ꯑꯗꯨꯗꯤ ꯂꯥꯢꯔꯕꯩ ꯏꯟꯁꯥꯡꯅꯤꯗ
ꯃꯥꯅꯦ
ꯀꯥꯂꯦꯟꯁꯤꯗ ꯍꯋꯥꯏ ꯊꯣꯡꯕ ꯀꯅꯥ ꯆꯟꯅꯔꯤꯒꯦ
ꯎꯝ ꯌꯥꯗ꯭ꯔꯦ ꯄꯩꯁꯥ ꯂꯩꯇꯗꯅ ꯍꯋꯥꯏ ꯑꯗꯨꯝ ꯊꯣꯡꯖꯤꯜꯂꯕ
ꯑꯩꯈꯣꯏ ꯁꯥ ꯆꯥꯃꯟꯗꯅ ꯌꯥꯗ꯭ꯔꯦ ꯃꯥꯏꯗꯨꯁꯨ ꯎꯔꯤ ꯉꯥꯛꯇ ꯉꯥꯏꯔꯦ
ꯎꯝ ꯄꯩꯁꯥ ꯂꯩꯇꯦ ꯍꯥꯏꯔꯒ ꯁꯥ ꯑꯗꯨꯝ ꯆꯥꯔꯕ ꯍꯥꯏꯁꯦ
ꯄꯩꯁꯥ ꯄꯩꯁꯥ ꯂꯩꯇꯅ ꯂꯩ ꯂꯩꯇꯕ ꯍꯥꯏꯁꯦ ꯑꯗꯨꯝ ꯗꯪꯗꯦ ꯑꯗꯨ ꯅꯠꯇꯦ ꯃꯤꯅ ꯑꯗꯨꯝ ꯂꯩꯔꯛꯄꯅꯦ ꯍꯣ ꯍꯣꯏ ꯌꯥꯔꯦ ꯌꯥꯔꯦ ꯑꯗꯨꯗꯤ ꯎꯝ ꯍꯥꯌꯦꯡ ꯆꯥꯔꯁꯦ ꯀꯩꯅꯣꯃ
ꯍꯣꯏ ꯆꯥꯔꯁꯦ
ꯑꯩ ꯑꯩ ꯑꯣꯏꯅ ꯂꯛꯑꯒꯦ
ꯍꯣꯏ ꯂꯛꯑꯣ
ꯑꯣꯈꯦ ꯑꯣꯈꯦ ꯊꯝꯃꯦ ꯊꯝꯃꯦ
ꯍꯣꯏ ꯍꯣꯏ ꯒꯨꯅꯥꯠ ꯒꯨꯠꯅꯥꯠ